ꯍꯜꯂꯣ
ꯍꯂꯣ
ꯑ ꯇꯔꯥꯔꯕꯣ
ꯇꯥꯕ꯭ꯔꯣ
ꯑꯥ ꯇꯥꯔꯦ ꯇꯥꯔꯦ
ꯑꯣ ꯑꯗꯨ ꯀꯩꯅꯣ ꯇꯧꯋꯤ ꯅꯪꯕꯨ ꯍꯥꯟꯅ ꯅꯪꯒꯤ ꯆꯥꯛ ꯀꯔꯤ ꯆꯥꯛ ꯏꯁꯤꯡꯒꯤ ꯗꯨꯀꯥꯟ ꯇꯧꯕ ꯈꯣꯠꯄ ꯇꯧꯕꯗꯨꯕꯨ ꯑꯗꯨꯝ ꯇꯧꯔꯤꯕ꯭ꯔꯣ
ꯑꯥ ꯇꯧꯔꯤꯌꯦ ꯍꯧꯖꯤꯛꯇꯤ ꯆꯥꯛꯁꯦ ꯆꯥꯛꯇꯤ ꯍꯥꯞꯇꯕꯤꯗꯨꯅꯦꯀꯣ ꯏꯟꯁꯥꯡ ꯉꯥꯛꯇ ꯑꯣꯏꯅ ꯇꯧꯕꯤꯗꯣ ꯑꯗꯨ ꯑꯣꯏꯅ ꯇꯧꯔꯦ
ꯑꯣ ꯑꯗꯨꯗꯤ ꯌꯥꯝꯅ ꯐꯔꯦꯅꯦ ꯇꯧꯔꯤꯁꯦ ꯅꯪꯒꯤ ꯆꯥꯛ ꯌꯦꯟꯁꯥꯡꯁꯤꯁꯨ ꯌꯥꯝ ꯍꯥꯎꯏ ꯈꯣꯠꯂꯤ ꯍꯥꯏꯔꯒ ꯑꯗꯨꯃꯥꯏꯅ ꯄꯥꯎꯁꯤ ꯇꯥꯕ ꯑꯗꯨ ꯅꯍꯥꯟ ꯑꯃꯨꯛꯁꯨ ꯅꯍꯥꯟ ꯑꯃꯨꯛꯄꯨꯗꯤ ꯑꯩꯁꯦ ꯑꯩ ꯊꯕꯛ ꯍꯜꯂꯛꯄꯗ ꯑꯗꯨꯃꯥꯏꯅ ꯂꯩꯔꯒ ꯇꯧꯈ꯭ꯔꯕ ꯍꯧꯖꯤꯛꯀꯥꯟꯁꯤꯕꯨ ꯀꯔꯤ ꯀꯔꯤ ꯃꯊꯦꯜꯅ ꯑꯌꯥꯝꯕ ꯇꯧꯔꯒ ꯆꯠꯂꯤꯕꯅꯣ
ꯑꯗꯨꯗꯒꯤ ꯑꯌꯥꯝꯕꯅ ꯑꯣꯣꯛ ꯊꯣꯡꯕ ꯑꯗꯩꯗꯤ ꯉꯥꯅꯨ ꯌꯦꯟ ꯑꯁꯤꯈꯩꯁꯦ ꯑꯗꯨꯝ ꯇꯧꯔꯤ ꯑꯇꯣꯞꯄ ꯉꯥ ꯊꯣꯡꯕꯁꯨꯏ ꯉꯥ ꯊꯣꯡꯕꯁꯤꯗꯤ ꯑꯩꯁꯦ ꯄꯥꯛꯅ ꯍꯥꯎꯕꯗꯣ ꯑꯣꯏꯗꯦꯕꯀꯣ ꯑꯗꯨꯗꯨꯅ ꯉꯥꯁꯤꯗꯤ ꯈꯔ ꯍꯥꯏꯗꯤ ꯃꯤꯅ ꯉꯥ ꯊꯣꯡꯕꯤꯔꯝꯕꯒꯨꯝꯕ ꯍꯥꯏꯔꯛꯄ ꯑꯣꯏꯔꯣ ꯑꯗꯨꯒꯨꯝꯕꯗꯨ ꯈꯛꯇꯪ ꯊꯣꯡ ꯍꯣꯡꯉꯦ ꯑꯗꯨ ꯅꯠꯇ꯭ꯔꯗꯤ ꯄꯥꯛꯅ ꯊꯝꯗ꯭ꯔꯦ ꯑꯇꯩ ꯃꯊꯦꯜꯕꯨꯗꯤ ꯑꯗꯨꯝ ꯌꯥꯎꯕ
ꯑꯣꯏꯗꯤ ꯉꯥꯁꯤꯅ ꯑꯃꯨꯛ ꯑꯇꯣꯞꯄ ꯃꯐꯝꯗꯁꯨ ꯐꯪꯕ ꯈꯣꯠꯄ ꯍꯥꯏꯕꯁꯨ ꯑꯣꯏꯔꯦ ꯑꯗꯒꯤ ꯉꯥꯁꯤꯗꯤ ꯑꯃꯨꯛ ꯃꯁꯥ ꯐꯠꯇ꯭ꯔꯒꯗꯤ ꯑꯃꯨꯛ ꯉꯥꯍꯤꯡ ꯆꯥꯛꯏꯪ ꯃꯅꯝ ꯅꯝꯕ ꯈꯣꯠꯄ ꯍꯥꯏꯁꯨ ꯂꯩꯕꯅꯤꯅ ꯑꯃꯨꯛ ꯑꯗꯨꯃꯥꯏꯅ ꯇꯧꯔꯝꯃꯅꯤ ꯇꯧꯔꯤꯁꯦ ꯑꯗꯨꯗꯣ ꯃꯥꯏꯁꯤ ꯑꯩꯈꯣꯏꯒꯤ ꯑꯩꯈꯣꯏꯒꯤ ꯅꯪꯅ ꯌꯦꯟ ꯊꯣꯡꯕ ꯍꯥꯏꯔꯁꯨ ꯑꯩꯈꯣꯏ ꯌꯦꯟ ꯊꯣꯡꯕꯁꯦ ꯑꯩꯈꯣꯏꯒꯤ ꯃꯅꯨꯡꯒꯤ ꯑꯩꯈꯣꯏꯒꯤ ꯄꯥꯔꯠ ꯃꯈꯩ ꯀꯂꯦꯖꯥꯒꯨꯝꯕ ꯃꯈꯟꯒꯨꯝꯕ ꯇꯣꯉꯥꯟꯅ ꯌꯣꯟꯕ ꯑꯗꯒꯤ ꯃꯈꯣꯡ ꯈꯛꯇ ꯐꯪꯕꯁꯨ ꯂꯩꯗꯅ ꯑꯗꯨꯝꯕꯗꯤ ꯇꯧꯔꯣ ꯅꯠꯇ꯭ꯔꯒꯅ ꯅꯪꯒꯤꯁꯤ ꯃꯥꯒꯤ ꯍꯥꯏꯗꯤ ꯃꯇꯣꯡꯒꯨꯝꯕ ꯑꯗꯨꯝꯕ ꯈꯛꯇ ꯌꯣꯟꯕ ꯑꯣꯏꯔꯣ ꯀꯃꯥꯏꯅ ꯇꯧꯔꯤꯅꯣ
ꯑꯣ ꯐꯪꯉꯦ ꯐꯪꯉꯦ ꯌꯦꯟ ꯍꯥꯏꯔꯒ ꯌꯦꯟꯒꯤ ꯌꯦꯟ ꯃꯈꯣꯡ ꯑꯗꯩꯗꯤ ꯃꯈꯣꯡ ꯃꯔꯤꯟ ꯃꯈꯟ ꯑꯗꯨꯃꯥꯏꯅ ꯉꯧꯔ ꯆꯥꯅꯤꯡꯉꯦ ꯍꯥꯏꯕ ꯀꯥꯡꯕꯨ ꯑꯃꯁꯨ ꯂꯩꯗꯅ ꯑꯗꯨ ꯑꯃ ꯑꯗꯒꯤ ꯑꯃ ꯌꯦꯟꯒꯤ ꯎ ꯀꯩ ꯃꯥꯒꯤ ꯏꯁꯀꯤꯟꯗꯣ ꯑꯗꯨ ꯈꯛꯇꯪꯒ ꯗꯧ ꯑꯗꯨ ꯉꯧꯔꯒ ꯊꯣꯡꯉꯒ ꯃꯍꯤ ꯍꯥꯏꯐꯦꯠ ꯌꯥꯎꯔꯒ ꯊꯣꯡꯕ ꯀꯥꯡꯕꯨꯨ ꯑꯃ ꯃꯤꯁꯦ ꯃꯈꯟ ꯃꯈꯟꯅꯤꯗꯅ ꯑꯝꯐꯧ ꯃꯥꯟꯅꯗꯦꯕꯀꯣ ꯑꯗꯩꯗꯤ ꯃꯇꯣꯡ ꯈꯛꯇꯪ ꯊꯣꯡꯕ ꯑꯗꯩꯗꯤ ꯉꯧꯕ ꯃꯇꯣꯡꯗꯨ ꯈꯛꯇꯪ ꯎ ꯊꯥꯎ ꯍꯥꯏꯗꯤ ꯃꯔꯤ ꯃꯍꯤ ꯌꯥꯝꯅ ꯌꯥꯎꯗꯕꯤꯗ ꯉꯧꯕ ꯑꯗꯨꯃꯥꯏꯅ ꯂꯩꯌꯦ ꯑꯗꯩ ꯌꯦꯟꯟꯅ ꯑꯇꯥꯎꯕ ꯈꯛꯇꯪ ꯌꯣꯟꯕꯤꯗꯣ ꯑꯗꯨ ꯑꯗꯩ ꯑꯣꯛꯇꯁꯨ ꯑꯗꯨꯃꯥꯏꯅ ꯃꯈꯜ ꯃꯈꯜ ꯑꯗꯨꯃꯥꯏꯅ ꯊꯝꯃꯦ ꯉꯥꯅꯨꯗꯗꯤ ꯃꯍꯤ ꯌꯥꯎꯕ ꯑꯗꯨꯒ ꯃꯍꯤ ꯌꯥꯎꯗꯕ ꯑꯗꯨꯃꯥꯏꯅ ꯂꯩꯔꯦꯗꯅ ꯑꯗꯣ ꯎꯝ
ꯁ ꯑꯗꯨ ꯐꯩꯅꯦ ꯇꯧꯔꯤꯁꯤ ꯅꯪꯒꯤꯗꯨꯁꯨ ꯃꯈꯜ ꯃꯈꯜꯒꯤ ꯀꯔꯕꯥꯔ ꯑꯃꯅꯤ ꯇꯧꯔꯤꯁꯤ ꯍꯥꯏꯗꯤ ꯍꯧꯖꯤꯛꯀꯥꯟꯁꯤ ꯃꯌꯥꯝꯁꯦ ꯍꯥꯏꯗꯤ ꯅꯣꯡ ꯐꯥꯗꯣꯛ ꯆꯥꯅꯤꯡꯉꯛꯄ ꯍꯥꯏꯁꯦ ꯑꯍꯥꯎꯕ ꯆꯥꯅꯤꯡꯕ ꯍꯥꯏꯁꯦ ꯃꯤ ꯂꯣꯏ ꯂꯣꯏꯅ ꯑꯣꯏꯕꯅꯤꯅ ꯑꯗꯣ ꯀꯩꯅꯣ ꯇꯧꯋꯤꯗꯅ ꯍꯥꯏꯗꯤ ꯅꯨꯡꯇꯤ ꯌꯨꯝꯗ ꯊꯣꯡꯕ ꯑꯗꯒꯤ ꯈꯤꯇꯪꯈꯛꯇ ꯊꯣꯡꯕ ꯍꯥꯏꯗꯨꯗꯤ ꯐꯔꯛ ꯇꯥꯕꯁꯨ ꯈꯣꯠꯄꯁꯨ ꯌꯥꯎꯋꯤꯗꯅ ꯑꯗꯣ ꯁꯨꯃꯥꯏꯅ ꯅꯪꯅ ꯊꯣꯡꯉ ꯊꯣꯛꯑꯒ ꯑꯗꯨꯃꯥꯏꯅ ꯌꯣꯜꯂꯒ ꯊꯝꯃꯤꯁꯤ ꯌꯥꯝꯅ ꯐꯕꯅꯤ ꯍꯥꯏꯗꯤ ꯆꯥꯅꯤꯡ ꯊꯛꯅꯤꯡꯕꯗꯃ ꯑꯗꯨꯝ ꯃꯇꯝ ꯃꯇꯝꯒꯤ ꯑꯗꯨꯝ ꯐꯪꯉꯦꯗꯅ ꯑꯗꯨꯝ ꯃꯈꯟ ꯃꯈꯜꯁꯨ ꯐꯪꯉꯦ ꯑꯗꯒꯤ ꯅꯣꯡꯃ ꯂꯨꯄꯥ ꯇꯔꯥꯒꯤ ꯑꯣꯏꯔꯣ ꯂꯨꯄꯥ ꯌꯥꯩ ꯀꯩꯒꯤ ꯑꯣꯏꯔꯣ ꯈꯖꯤꯛ ꯈꯖꯤꯛ ꯃꯍꯥꯎ ꯇꯪꯒꯦ ꯍꯥꯏꯇꯥꯔꯒꯁꯨ ꯃꯊꯦꯜꯗꯣ ꯂꯣꯏꯅ ꯁꯨꯅ ꯌꯥꯎ ꯇꯥꯔꯒꯗꯤ ꯐꯪꯉꯦꯅ ꯇꯧꯔꯤꯁꯦ ꯑꯗꯨ ꯁꯨꯝ ꯇꯧꯕꯅꯤ ꯑꯩꯅ ꯇꯧꯔꯤꯁꯦ ꯋꯥ ꯑꯃ ꯍꯥꯏꯒꯦꯅ ꯇꯧꯕꯅꯦ ꯇꯧꯔꯤꯁꯦ ꯑꯗꯣ ꯑꯩꯈꯣꯏ ꯑꯩꯈꯣꯏ ꯁ꯭ꯀꯨꯜꯒꯤ ꯐꯪꯁꯟ ꯑꯃ ꯂꯩꯌꯦꯕꯀꯣ ꯁ꯭ꯀꯨꯜꯒꯤ ꯐꯪꯁꯟꯗꯨꯗ ꯑꯩ ꯑꯩꯈꯣꯏꯁꯤ ꯆꯥꯛ ꯏꯁꯤꯡꯁꯨ ꯌꯥꯎꯕ ꯑꯣꯏꯕ ꯇꯧꯕ ꯑꯗꯨ ꯅꯪꯅ ꯈꯔ ꯑꯗꯨꯃꯥꯏꯅ ꯅꯪꯅ ꯑꯗꯨꯒꯤ ꯆꯥꯛ ꯊꯣꯡꯕꯤꯔꯒ ꯈꯣꯠꯂꯒ ꯅꯪꯅ ꯑꯗꯨ ꯇꯧꯕꯤꯕ ꯌꯥꯒꯗ꯭ꯔꯣ ꯍꯥꯏꯗꯤ ꯅꯪꯒꯤꯗꯨꯗꯒꯤ ꯆꯥꯛꯇꯣ ꯑꯊꯣꯡꯕ ꯆꯥꯛ ꯏꯟꯁꯥꯡ ꯑꯊꯣꯡꯕ ꯑꯣꯏꯅ ꯂꯧꯕ ꯈꯣꯠꯄ ꯌꯥꯒꯗ꯭ꯔꯣ
ꯍꯣꯏ ꯌꯥꯅꯤ ꯌꯥꯅꯤ ꯑꯗꯣ ꯑꯩ ꯆꯥꯛꯁꯤꯗꯤ ꯇꯧꯕꯈꯤꯗ꯭ꯔꯕꯅꯦꯕꯀꯣ ꯑꯗꯨꯝ ꯏꯆꯦꯅ ꯍꯥꯏꯔꯛꯑꯕꯅꯤꯅ ꯆꯥꯛꯁꯦ ꯑꯗꯨꯝ ꯆꯥꯛꯁꯤꯁꯨ ꯌꯥꯎꯅ ꯄꯨꯟꯅ ꯑꯗꯨꯝ ꯁꯤꯜꯂꯛꯑꯒꯦ ꯑꯗꯣ ꯃꯊꯦꯜꯁꯤꯗꯤ ꯀꯩ ꯃꯊꯦꯜ ꯑꯣꯏꯗꯣꯏꯅꯣ ꯀꯩꯀꯩ ꯑꯣꯏꯗꯣꯏꯅꯣ ꯍꯥꯏꯗꯤ ꯌꯦꯟ ꯑꯣꯏꯗꯣꯏꯔꯥ ꯌꯦꯟ ꯈꯛꯇꯪꯗ ꯑꯣꯏꯗꯣꯏꯔꯥ ꯀꯃꯥꯏꯅ ꯇꯧꯕꯅꯣ ꯉꯥꯁꯨ ꯍꯥꯏꯗꯤ ꯑꯣꯖꯥꯈꯩꯁꯦ ꯑꯣꯖꯥꯈꯩ ꯑꯣꯏꯔꯗꯤ ꯑꯣꯖꯥꯁꯦ ꯉꯥ ꯆꯥꯕ ꯌꯦꯟ ꯆꯥꯗꯕꯁꯨ ꯌꯥꯎꯋꯤꯗꯅ ꯉꯥ ꯈꯛꯇꯪ ꯆꯥꯕ ꯑꯗꯨ ꯀꯃꯥꯏꯅ ꯇꯧꯕꯅꯣ ꯑꯗꯨꯁꯨ ꯐꯖꯅ ꯃꯔꯣꯟꯗꯣ ꯍꯥꯏꯕꯤꯔꯛꯑꯣ
ꯑꯗꯨ ꯁꯨꯃꯥꯏꯅ ꯇꯧꯗꯣꯏꯅꯦꯕꯀꯣ ꯀꯩꯅꯣꯁꯤ ꯑꯩꯈꯣꯏꯁꯤ ꯄꯨꯟꯅ ꯆꯥꯝꯃ ꯑꯗꯨꯃꯥꯏꯅ ꯄ꯭ꯂꯦꯠ ꯃꯁꯤꯡꯁ ꯑꯗꯨꯃꯥꯏꯅ ꯍꯥꯏꯕꯅꯦꯕꯀꯣ ꯑꯗꯨꯗ ꯌꯥꯡꯈꯩ ꯑꯃꯁꯤꯗꯤ ꯌꯦꯟ ꯑꯣꯏꯍꯜꯂꯁꯦꯕꯀꯣ ꯑꯗꯨꯒ ꯀꯨꯟ ꯑꯃꯁꯤꯗ ꯉꯥꯥꯁ ꯑꯣꯏꯍꯜꯂꯁꯦꯕ ꯍꯥꯏꯗꯤ ꯆꯥꯎꯅ ꯑꯗꯨꯝ ꯄꯥꯔꯒ ꯑꯩꯈꯣꯏꯗ ꯇꯧꯨꯔꯕꯅꯦ ꯑꯗꯨꯗꯨꯅ ꯍꯌꯦꯡ ꯉꯥ ꯆꯥꯕꯗꯨꯁꯨ ꯑꯍꯟ ꯑꯣꯖꯥ ꯈꯔꯁꯨ ꯑꯗꯨꯃꯥꯏꯅ ꯌꯥꯎꯔꯦ ꯑꯗꯒꯤ ꯃꯄꯥꯟꯗ ꯃꯄꯥꯟꯗꯒꯤ ꯂꯥꯛꯀꯗꯕ ꯐꯪꯁꯟ ꯌꯥꯎꯕ ꯂꯥꯛꯀꯗꯕ ꯑꯩꯈꯣꯏꯒꯤ ꯀꯔꯤ ꯄ꯭ꯔꯁꯤꯗꯦꯟꯁꯤꯞ ꯒꯦꯁ ꯀꯩꯀꯩ ꯈꯔꯁꯨ ꯑꯗꯨꯃꯥꯏꯅ ꯌꯥꯎꯋꯦꯕꯀꯣ ꯑꯗꯨ ꯃꯣꯏꯒꯤꯁꯨ ꯌꯥꯎꯔꯒ ꯄꯨꯟꯅ ꯇꯧꯕꯅꯤꯅ ꯑꯗꯒꯤ ꯑꯉꯥꯡꯁꯤꯡꯒꯤ ꯄꯦꯔꯦꯟꯁ ꯃꯈꯩꯁꯨ ꯂꯣꯏꯅ ꯌꯥꯎꯒꯅꯦꯕꯀꯣ ꯑꯗꯨꯅ ꯑꯗꯨꯃꯥꯏꯅ ꯆꯥꯃ ꯍꯥꯏꯔꯒ ꯑꯗꯨꯃꯥꯏꯅ ꯇꯧꯧꯕꯅꯤ ꯑꯗꯨ ꯁꯨꯃꯥꯏꯅ ꯌꯥꯡꯈꯩꯗꯨꯅ ꯀꯩꯅꯣꯗꯨꯅ ꯑꯩꯠꯇꯤꯗꯨꯅ ꯀꯩꯅꯣ ꯑꯣꯏꯅ ꯇꯧꯔꯕ ꯑꯩꯈꯣꯏꯒꯤ ꯌꯦꯟꯗꯨ ꯇꯧꯔꯕ ꯑꯗꯨꯒ ꯇ꯭ꯋꯦꯟꯇꯤꯗꯨꯃꯅ ꯑꯗꯨꯃꯥꯏꯅ ꯉꯥ ꯑꯣꯏꯅ ꯇꯧꯕꯤꯕꯗꯣ ꯌꯥꯒꯗ꯭ꯔꯣ ꯑꯗꯨ ꯇꯉꯥꯏꯐꯗꯅ ꯅꯪꯗ ꯌꯥꯍꯜꯂꯣꯅꯦ ꯑꯗꯨꯗꯣ
ꯑꯣ ꯌꯥꯅꯤ ꯌꯥꯅꯤ ꯁꯦꯅ ꯍꯥꯏꯔꯒꯕꯨ ꯀꯩꯗꯧ ꯌꯥꯔꯣꯏꯗꯣꯏꯅꯣ
ꯑꯗꯨ ꯁꯨꯃꯥꯏꯅꯗꯤ ꯇꯧꯏꯤ ꯑꯗꯨ ꯅꯨꯃꯤꯠꯁꯤ ꯃꯊꯪ ꯃꯊꯪ ꯍꯞꯇꯥꯒꯤ ꯅꯤꯡꯊꯧꯀꯥꯕ ꯅꯨꯃꯤꯠꯁꯤꯗ ꯑꯣꯏꯗꯣꯏꯅꯦꯕ ꯑꯗꯨ ꯄꯨꯡꯁꯤ ꯀꯩꯅꯣꯃꯨꯛꯇ ꯄꯨꯡ ꯇꯔꯥꯃꯥꯊꯣꯏ ꯑꯗꯨꯃꯥꯏꯅ ꯑꯗꯨ ꯃꯨꯛꯇ ꯄꯥꯝꯃꯤ ꯑꯗꯨꯗꯤ ꯉꯝꯒꯗ꯭ꯔꯥ ꯌꯥꯒꯗ꯭ꯔꯥ ꯅꯠꯇ꯭ꯔꯒꯅ ꯈꯔ ꯊꯤꯡꯊꯔꯁꯨ ꯌꯥꯗꯤ ꯌꯥꯒꯅꯤ
ꯎꯝ ꯄꯨꯡ ꯇꯔꯥꯃꯥꯊꯣꯏ ꯄꯨꯡ ꯇꯔꯥꯃꯥꯊꯣꯏ ꯍꯥꯏꯁꯦ ꯍꯣꯏ ꯍꯣꯏ ꯃꯤ ꯑꯉꯥꯡꯈꯩ ꯑꯩꯈꯣꯏꯒꯤ ꯇꯧꯃꯤꯟꯅꯔꯤꯕ ꯑꯉꯥꯡꯈꯩꯁꯦ ꯂꯥꯛꯑꯗꯤ ꯑꯗꯨꯝ ꯑꯗꯨꯏ ꯃꯃꯥꯡꯗꯐꯥꯎ ꯉꯝꯒꯅꯦꯕꯀꯣ ꯑꯗꯣ ꯃꯣꯏ ꯑꯗꯨꯏ ꯅꯨꯃꯤꯠꯇꯨꯗ ꯀꯩꯀꯩ ꯂꯩꯁꯜꯂꯛꯇꯣꯏꯅꯣ ꯈꯪꯗꯦ ꯑꯗꯨꯅ ꯑꯗꯨꯝ ꯇꯔꯥꯃꯥꯊꯣꯏꯁꯦ ꯅꯪꯅ ꯆꯅꯕ ꯑꯗꯨꯝ ꯇꯧꯔꯒꯦ ꯑꯗꯣ ꯅꯪꯗ꯭ꯔꯁꯨ ꯑꯗꯨꯝ ꯉꯥꯏꯍꯥꯛ ꯉꯥꯏꯊꯣꯛ ꯉꯥꯏꯁꯤꯟ ꯇꯧꯕꯗꯤ ꯌꯥꯏꯗꯅꯀꯣ
ꯑꯣ ꯍꯣꯏ ꯌꯥꯏ ꯑꯗꯨꯒꯗꯤ ꯌꯥꯝ ꯉꯟꯃꯟꯅ ꯌꯧꯔꯛꯄ ꯑꯣꯏꯇꯥꯥꯔꯒꯁꯨꯀꯣ ꯆꯥꯛ ꯏꯁꯤꯡꯗꯣ ꯑꯃꯨꯛ ꯏꯪꯈ꯭ꯔꯦ ꯇꯥꯔꯒꯗꯤ ꯍꯥꯎꯇꯦꯕꯀꯣ ꯏꯪ ꯏꯪꯅ ꯆꯥꯕꯗꯁꯨ ꯑꯃꯨꯛ ꯅꯨꯡꯉꯥꯏꯇꯦꯕꯀꯣ ꯑꯗꯨꯅ ꯑꯗꯨꯝ ꯄ꯭ꯔꯣꯒ꯭ꯔꯥꯝꯗꯣ ꯑꯩꯈꯣꯏꯒꯤ ꯂꯣꯏꯗꯣꯔꯦ ꯍꯥꯏꯔꯀꯥꯟꯗ ꯑꯩꯅ ꯑꯗꯨꯝ ꯄꯥꯎ ꯄꯤꯔꯛꯑꯒ ꯀꯩꯁꯨ ꯌꯥꯝ ꯂꯥꯞꯅꯕꯁꯨ ꯅꯠꯇꯕꯅꯤꯅ ꯑꯗꯨꯝ ꯃꯤꯅꯤꯠ ꯇꯔꯥꯃꯨꯛꯇ ꯆꯪꯗꯧꯅꯤꯅ ꯑꯗꯨꯗ ꯐꯣꯡ ꯐꯣꯡ ꯁꯥꯅ ꯄꯨꯔꯛꯑꯒ ꯆꯥꯕꯗꯨꯅꯗꯤ ꯐꯗꯤ ꯐꯔꯦ ꯇꯧꯔꯤꯁꯤ ꯑꯗꯨ ꯅꯪꯅ ꯌꯥꯕꯤꯔꯛꯄꯁꯨ ꯌꯥꯝ ꯐꯔꯦ ꯑꯗꯨ ꯅꯪꯒꯤꯁꯤ ꯄ꯭ꯂꯦꯠ ꯑꯃꯃꯝꯗ ꯂꯨꯄꯥ ꯀꯌꯥꯃꯨꯛꯇꯤ ꯆꯤꯅꯤ ꯇꯧꯔꯤꯁꯤ ꯌꯦꯟꯒ ꯉꯥꯒꯁꯤ ꯃꯃꯜꯁꯤꯗꯤ ꯃꯥꯟꯅꯔꯔꯣꯏ ꯑꯗꯨ ꯆꯥꯎꯔꯥꯛꯄ ꯍꯥꯏꯕ ꯍꯥꯏꯐꯦꯠ ꯑꯝꯇꯪ ꯍꯥꯏꯔꯛꯑꯣꯅꯦ ꯑꯗꯨꯒꯤ ꯃꯇꯨꯡ ꯃꯇꯨꯡꯏꯟꯅ ꯑꯩꯁꯨ ꯑꯃꯨꯛ ꯑꯣꯖꯥꯁꯤꯡꯗ ꯍꯥꯏꯗꯤ ꯁꯦꯟꯐꯝꯗꯨ ꯀꯥꯏꯊꯔꯛꯅꯕ ꯍꯥꯏꯗꯣꯔꯤꯅꯦꯕ
ꯃꯌꯥꯝꯗꯗꯤ ꯌꯦꯟ ꯌꯦꯟꯁꯤꯅꯅꯦꯀꯣ ꯑꯗꯨꯝ ꯆꯥꯛꯁꯤꯗ ꯄꯨꯟꯅ ꯑꯗꯨꯝ ꯆꯠꯄꯁꯦ ꯌꯦꯟꯁꯤꯅ ꯆꯥꯝꯃ ꯑꯗꯨꯃꯥꯏꯅ ꯑꯣꯏꯌꯦ ꯑꯗꯨꯗꯨꯒ ꯉꯥ ꯊꯣꯡꯕꯁꯦ ꯑꯁꯤꯁꯤꯅ ꯏꯄꯥ ꯍꯨꯝꯐꯨ ꯍꯨꯝꯗ꯭ꯔꯥ ꯁꯨꯃꯥꯏꯅ ꯂꯩꯕꯅꯦꯕꯀꯣ ꯑꯗꯨꯝ ꯏꯆꯦꯒꯤꯗꯤ ꯑꯗꯨꯝ ꯌꯦꯡꯉ ꯌꯦꯡꯉꯒ ꯇꯥꯟꯅꯔꯁꯦ ꯍꯥꯏꯗꯤ ꯂꯧꯗꯣꯔꯤ ꯄꯣꯠꯁꯤꯁꯨ ꯌꯥꯝꯕꯅꯤꯅꯅꯦꯀꯣ ꯑꯗꯨꯗꯤ ꯅꯨꯃꯤꯠꯇꯨꯗ ꯑꯗꯨꯝ ꯍꯥꯏꯅꯔꯁꯨ ꯌꯥꯔꯦ ꯅꯨꯃꯤꯠꯇꯨꯗ ꯍꯥꯏꯅꯕꯗꯤ ꯈꯔ ꯈꯨꯌꯧꯅꯔꯅꯤ ꯄꯩꯁꯥꯗꯣ ꯑꯗꯨꯗꯨꯅ ꯅꯣꯡꯃ ꯋꯥꯠꯂꯤꯒꯨꯝꯕꯗ ꯑꯗꯨꯃꯥꯏꯅ ꯋꯥꯔꯤ ꯁꯥꯟꯅꯔꯁꯦ ꯑꯩꯁꯨ ꯐꯖꯅ ꯑꯝꯇ ꯍꯪꯅꯔꯛꯏꯌꯦꯕꯀꯣ ꯀꯃꯥꯏꯅ ꯇꯧꯕꯅꯣ ꯈꯣꯠꯄꯅꯣꯗꯣ
ꯍꯣꯏ ꯅꯪꯒꯤꯗꯤ ꯌꯥꯝꯕꯨ ꯍꯣꯡꯉꯤꯅꯦ ꯇꯧꯔꯤꯁꯦ ꯑꯗꯨꯗꯤ ꯉꯥꯗ ꯑꯗꯨꯃꯥꯏꯅ ꯍꯨꯝꯐꯨ ꯍꯨꯝꯐꯨꯇꯔꯥ ꯑꯗꯨꯃꯥꯏꯅ ꯁꯥꯕ ꯑꯣꯏꯇꯥꯥꯔꯒꯗꯤ ꯑꯇꯣꯞꯄ ꯃꯐꯝꯗꯗꯤ ꯃꯤ ꯃꯔꯤꯐꯨꯗꯒꯤ ꯇꯥꯗꯦ ꯉꯥ ꯃꯈꯩꯁꯤ ꯍꯥꯟꯅ ꯃꯃꯥꯡꯗ ꯂꯧꯔꯝꯕ ꯃꯈꯩꯗꯣ ꯑꯗꯨꯒ ꯌꯦꯟꯁꯤꯅ ꯃꯣꯏꯅ ꯍꯥꯏꯔꯤꯁꯤ ꯆꯥꯝ ꯀꯨꯟꯒꯤ ꯆꯥꯡ ꯑꯗꯨꯃꯥꯏꯅꯅꯤ ꯃꯣꯏꯅ ꯁꯥꯔꯤꯁꯦ ꯑ ꯅꯪꯒꯤꯗꯤ ꯑꯩꯅ ꯇꯧꯕꯁꯨ ꯑꯣꯏꯕꯒꯤꯔ ꯈꯪꯗꯦ ꯅꯪ ꯌꯥꯝ ꯍꯣꯡꯅꯕꯕꯨ ꯑꯗꯨꯃꯥꯏꯅ ꯍꯥꯏꯖꯤꯜꯂꯛꯑꯦ ꯍꯌꯦꯡ ꯅꯉꯣꯟꯗ ꯑꯃꯨꯛ ꯀꯩꯅꯣ ꯇꯧꯍꯧꯅꯤꯀꯣ ꯄꯨꯊꯍꯧꯅꯤꯀꯣ ꯑꯗꯨꯅ ꯐꯖꯅ ꯌꯦꯡꯉꯒꯗꯤ ꯍꯥꯏꯔꯛꯑꯣ ꯃꯌꯥꯝꯒꯤ ꯇꯧꯕ ꯄꯩꯁꯥ ꯀꯥꯏꯗꯔꯛꯇꯅꯤꯅ ꯀꯥ ꯍꯦꯟꯖꯤꯟꯅꯁꯨ ꯅꯪꯅꯁꯨ ꯑꯗꯨꯃꯥꯏꯅ ꯑꯩꯒꯤꯅꯦꯅ ꯍꯥꯏꯔꯒ ꯈꯜꯂꯒꯁꯨ ꯑꯗꯨꯃꯥꯏꯅ ꯇꯧꯔꯅꯨ ꯍꯌꯦꯡ ꯅꯪꯒꯤ ꯀꯥꯟꯅꯅꯕ ꯑꯩ ꯅꯉꯣꯟꯗꯒꯤ ꯑꯗꯨꯃꯥꯏꯅ ꯂꯧꯔꯒ ꯅꯪꯅ ꯑꯃꯨꯛ ꯇꯧꯕ ꯑꯣꯏꯇꯥꯔꯒꯗꯤ ꯅꯨꯡꯉꯥꯏꯇꯦ ꯑꯗꯨꯗ ꯃꯊꯦꯜꯁꯤꯗꯤ ꯑꯩꯈꯣꯏꯒꯤ ꯌꯦꯟꯁꯤꯕꯨꯗꯤ ꯑꯩꯅ ꯍꯥꯏꯔ ꯑꯇꯣꯞꯄꯗꯤ ꯃꯊꯦꯜꯗꯤ ꯁꯨꯝ ꯆꯨꯝꯅꯒꯤ ꯑꯣꯏꯅ ꯅꯣꯏꯅ ꯁꯨꯝ ꯃꯤ ꯑꯣꯗꯔ ꯇꯧꯔꯛꯄ ꯄꯁꯤꯗ ꯀꯔꯤ ꯀꯔꯤ ꯑꯣꯏꯅꯗꯤ ꯍꯥꯞꯄꯤ ꯃꯁꯥ ꯃꯁꯥꯒꯤ ꯑꯄꯥꯝꯕ ꯑꯣꯏꯅ ꯇꯧꯕ꯭ꯔꯥ ꯅꯠꯇ꯭ꯔꯒꯅ ꯅꯣꯏꯒꯤ ꯁꯥꯏꯠꯇꯇꯩꯒꯤ ꯀꯔꯤ ꯀꯔꯤ ꯑꯣꯏꯅ ꯍꯥꯞꯄꯤ ꯃꯊꯦꯜꯁꯦ
ꯑꯗꯨꯝ ꯁꯂꯥꯠꯀꯨꯝꯕꯁꯤꯗꯤ ꯁꯣꯏꯗꯕꯤꯗ ꯑꯗꯨꯝ ꯍꯥꯞꯄꯦ ꯑꯗꯣ ꯃꯣꯏꯅ ꯏꯔꯣꯟꯕ ꯍꯥꯞꯄꯤꯌꯣꯕꯨ ꯍꯥꯏꯔꯁꯨ ꯑꯗꯩꯗꯤ ꯆꯝꯐꯨꯠ ꯍꯥꯞꯄꯤꯌꯣꯕꯨ ꯍꯥꯏꯔꯁꯨ ꯂꯩꯗꯅ ꯃꯤ ꯃꯤꯒꯤ ꯑꯄꯥꯝꯕ ꯑꯗꯨꯒꯨꯝꯕꯗꯣ ꯑꯗꯨꯝ ꯍꯥꯞꯄꯦ ꯑꯗꯣ ꯑꯩꯅꯅꯦꯀꯣ ꯑꯩꯅꯗꯤ ꯊꯣꯡꯕ ꯈꯛꯇꯅꯦꯕꯀꯣ ꯑꯗꯨꯗꯨꯅ ꯄꯩꯁꯥ ꯀꯩꯀꯥꯒꯤꯗꯤ ꯑꯉꯥꯡ ꯑꯃꯅ ꯇꯧꯕꯅꯦꯕꯀꯣ ꯑꯗꯨꯗꯨꯅ ꯑꯩꯁꯨ ꯐꯖꯅ ꯈꯪꯗꯕ ꯍꯥꯏ ꯇꯥꯔꯦ ꯃꯥꯅ ꯑꯌꯥꯝꯕ ꯈꯪꯕꯅꯦ ꯑꯗꯨꯅꯅꯦ ꯑꯝꯇ ꯍꯪꯅꯔꯛꯏꯒꯦꯅ ꯍꯥꯏꯔꯤꯁꯦꯀꯣ
ꯑꯣ ꯐꯔꯦ ꯐꯔꯦ ꯑꯗꯨꯃꯥꯏꯅ ꯍꯪꯅꯔꯛꯑꯣ ꯍꯣꯏꯅꯦ ꯆꯨꯝꯃꯤꯅꯦ ꯅꯪꯒꯤ ꯊꯣꯡꯕ ꯊꯥꯛꯄꯗꯣ ꯍꯩꯕꯅꯤꯅ ꯑꯗꯨꯝ ꯊꯣꯡꯕ ꯊꯥꯛꯄꯒꯤꯗ ꯅꯪꯅ ꯑꯌꯥꯝꯕ ꯇꯧꯔꯝꯃꯅꯤ ꯑꯃꯨꯛ ꯑꯉꯥꯡ ꯅꯨꯄꯥ ꯑꯃ ꯆꯥꯎꯋꯤ ꯃꯣꯏ ꯃꯈꯩꯁꯤꯅ ꯍꯧꯖꯤꯛꯀꯥꯟꯒꯤ ꯆꯠꯅꯕꯤ ꯍꯥꯏꯗꯤ ꯃꯣꯏꯗꯤ ꯑꯃ ꯑꯃ ꯇꯤꯟꯅꯕꯅꯤꯅ ꯈꯪꯉꯤꯗꯅ ꯀꯗꯥꯏꯗ ꯀꯔꯤ ꯔꯦꯠꯇ ꯆꯠꯅꯔꯤ ꯈꯣꯠꯅꯔꯤ ꯍꯥꯏꯕꯁꯤ ꯊꯤꯟꯗꯣꯛ ꯊꯤꯟꯖꯤꯟꯁꯨꯁꯨ ꯃꯣꯏꯅ ꯇꯧꯕ ꯈꯣꯠꯄ ꯑꯗꯨꯝ ꯑꯣꯏꯔꯝꯒꯅꯤ ꯑꯗꯨꯅ ꯐꯔꯦ ꯑꯗꯨ ꯅꯪꯒꯤ ꯌꯦꯟ ꯂꯧꯕ ꯈꯣꯠꯄꯗꯨꯁꯨ ꯍꯌꯦꯡ ꯅꯪꯒꯤ ꯀꯟꯇꯦꯛ ꯂꯩꯅꯕ꯭ꯔꯥ ꯅꯠꯇ꯭ꯔꯒ ꯐꯔꯛ ꯇꯥꯔꯛꯄ ꯑꯣꯏꯇꯥꯥꯔꯒꯗꯤ ꯑꯩꯈꯣꯏꯒꯤꯁꯨ ꯏꯌꯥꯝꯕ ꯑꯃꯒꯤ ꯃꯥꯒꯤ ꯌꯦꯟꯒꯤ ꯐꯥꯝ ꯇꯧꯕꯒꯅꯤ ꯑꯗꯨꯝ ꯑꯗꯨꯃꯥꯏꯅ ꯇꯦꯟ ꯇꯧꯕꯁꯤꯡ ꯀꯩ ꯇꯧꯕꯁꯤꯡꯗꯨꯁꯨ ꯑꯩꯈꯣꯏꯒꯤ ꯑꯗꯨꯝ ꯃꯉꯣꯟꯗꯒꯤ ꯌꯦꯟꯗꯨ ꯂꯧꯅꯕꯅꯦ ꯑꯗꯨ ꯅꯪ ꯑꯗꯨꯝ ꯋꯥꯠꯂꯁꯨ ꯑꯗꯨꯝ ꯃꯥꯒ ꯑꯗꯨꯝ ꯂꯧꯊꯣꯛ ꯂꯧꯁꯤꯟ ꯇꯧꯅꯔꯁꯨ ꯌꯥꯅꯤ
ꯑꯣ ꯌꯥꯏꯅꯦ ꯑꯗꯨꯗꯣ ꯏꯆꯦꯅ ꯑꯗꯨꯝ ꯃꯄꯟ ꯄꯤꯔꯛꯑꯝꯕꯁꯨ ꯌꯥꯝ ꯐꯔꯦ ꯍꯥꯏꯗꯤ ꯑꯩꯈꯣꯏꯒꯤꯁꯦ ꯀꯩ ꯍꯥꯏꯅꯤ ꯐꯖꯅ ꯄꯤꯕ ꯉꯝꯗꯕ ꯍꯥꯏ ꯇꯔꯦ ꯃꯣꯏꯅꯅꯦ ꯂꯩ ꯍꯥꯏꯕ ꯂꯣꯏꯊꯣꯛꯈ꯭ꯔꯦꯒꯨꯝꯕ ꯍꯥꯏꯕ ꯑꯗꯨꯃꯥꯏꯅ ꯂꯩꯌꯦꯕꯀꯣ ꯑꯗꯨꯅ ꯃꯐꯝꯁꯦ ꯑꯅꯤ ꯑꯍꯨꯝꯕꯨ ꯗꯤ ꯂꯩꯌꯦꯦ ꯑꯗꯨ ꯑꯗꯨꯝ ꯐꯔꯛ ꯇꯥꯕ ꯍꯥꯏꯕ ꯑꯃ ꯌꯥꯎꯔꯛꯏꯗꯅꯀꯣ ꯑꯗꯨꯅ ꯏꯆꯦꯅ ꯍꯥꯏꯕꯗꯨꯁꯨ ꯏꯆꯦꯅ ꯍꯥꯏꯔꯤꯕ ꯃꯤꯗꯨꯁꯨ ꯍꯥꯞꯆꯤꯜꯂꯗꯤ ꯑꯩꯉꯣꯟꯗꯁꯨ ꯍꯦꯟꯅ ꯈꯨꯗꯣꯡꯆꯥꯥꯕ ꯑꯣꯏꯗꯣꯏꯅꯦ ꯑꯗꯨꯅ ꯑꯗꯨꯁꯨ ꯑꯗꯨꯒꯤꯁꯨ ꯃꯔꯣꯟ ꯑꯗꯨꯝ ꯍꯥꯏꯔꯛꯑꯒꯦ
ꯑꯩꯈꯣꯏ ꯍꯦꯛ ꯏꯌꯥꯝꯕꯗꯣ ꯑꯗꯨꯒꯤꯅꯦꯕ ꯇꯧꯔꯤꯁꯦ ꯑꯗꯣ ꯃꯥꯒꯤꯗꯤ ꯌꯦꯟꯒꯤ ꯐꯥꯝ ꯑꯣꯏꯅ ꯑꯗꯨꯃꯥꯏꯅ ꯆꯥꯎꯅ ꯇꯧꯕꯅꯦꯕ ꯑꯗꯨꯅ ꯃꯥꯒꯤꯁꯤ ꯑꯗꯨꯝ ꯑꯗꯩ ꯃꯥꯒꯤꯗꯤ ꯌꯦꯟꯁꯤ ꯑꯩꯈꯣꯏꯒꯤ ꯊꯥ ꯑꯅꯤ ꯑꯍꯨꯝꯒꯨꯝꯕ ꯈꯛꯇꯪ ꯂꯩꯔꯒ ꯃꯤ ꯑꯇꯣꯞꯄ ꯊꯥꯗꯣꯛꯅꯕ ꯌꯥꯎꯑꯣꯣꯏꯗ ꯑꯗꯨ ꯃꯥꯒꯤꯗꯤ ꯇꯧꯗꯕꯅꯤ ꯌꯥꯝꯗ꯭ꯔꯕꯤꯗ ꯃꯥꯒꯤꯗꯤ ꯊꯥ ꯇꯔꯦꯠꯇꯒꯤ ꯍꯦꯟꯅ ꯊꯝꯃꯒꯀꯣ ꯌꯦꯟ ꯑꯃꯃꯝꯅ ꯀꯦꯖꯤ ꯑꯅꯤ ꯃꯈꯥꯏ ꯑꯍꯨꯝꯒꯤ ꯆꯥꯡ ꯑꯗꯨꯃꯥꯏꯅ ꯇꯥꯔ ꯂꯣꯏ ꯇꯧꯔ ꯌꯦꯟꯁꯨ ꯃꯁꯥ ꯌꯥꯝꯅ ꯐꯔꯒꯀꯣ ꯑꯗꯨꯃꯥꯏꯅ ꯇꯧꯕꯅꯤ ꯃꯥꯒꯤ ꯌꯦꯟ ꯃꯈꯩꯁꯤ ꯍꯥꯎꯕꯅꯤ ꯍꯥꯎꯕꯁꯨ ꯌꯥꯝꯅ ꯑꯗꯨ ꯅꯪ ꯃꯥꯒ ꯄꯥꯎ ꯐꯥꯎꯅꯔꯒ ꯇꯧ ꯇꯥꯔꯒꯗꯤ ꯑꯗꯨꯃꯥꯏꯅ ꯌꯦꯟ ꯇꯥꯊꯣꯛ ꯇꯥꯁꯤꯟ ꯇꯧꯕꯗꯨꯁꯨ ꯅꯨꯡꯉꯥꯏꯅꯤ ꯑꯩꯅꯍꯥꯟꯗꯅ ꯅꯉꯣꯟꯗ ꯍꯥꯏꯕꯤꯔꯝꯒꯗꯕꯅꯤꯅ ꯇꯧꯔꯤꯁꯦ ꯑꯗꯨꯅ ꯉꯥꯅꯨꯅ ꯀꯥꯏꯗꯒꯤ ꯂꯧꯔꯤꯕ ꯉꯥꯅꯨꯁꯨ ꯐꯥꯝꯗꯒꯤ ꯂꯧꯕ꯭ꯔꯣ
ꯍꯣꯏ ꯉꯥꯅꯨꯁꯦ ꯐꯥꯔꯝꯗꯒꯤ ꯑꯣꯏꯅ ꯂꯧꯋꯦ ꯍꯥꯏꯗꯤ ꯑꯗꯨꯝ ꯃꯤꯅ ꯑꯃꯅꯤ ꯌꯣꯟꯒꯦ ꯍꯥꯏꯗꯤ ꯑꯃ ꯑꯒꯤꯗꯤ ꯑꯣꯏꯗ꯭ꯔꯦꯀꯣ ꯍꯣꯏ ꯑꯃꯅꯤ ꯌꯣꯟꯒꯦ ꯍꯥꯏꯕꯗꯨꯁꯨ ꯑꯗꯨꯝ ꯂꯧꯁꯜꯂꯦ ꯍꯥꯏꯗꯤ ꯃꯣꯏꯁꯨ ꯑꯆꯤꯟꯕꯒꯤ ꯌꯣꯜꯂꯛꯄꯅꯤꯅ ꯑꯩꯈꯣꯏꯁꯨ ꯑꯩꯈꯣꯏꯒꯤ ꯃꯌꯥꯝꯒꯤ ꯁꯦꯕꯥ ꯇꯧꯔꯤꯕ ꯍꯥꯏꯕꯗꯨ ꯈꯣꯡ ꯅꯤꯅꯀꯣ ꯑꯩꯈꯣꯏꯁꯨ ꯃꯣꯏꯒꯤ ꯑꯆꯤꯟꯕꯗꯨꯁꯨ ꯅꯪꯅꯍꯟꯕ ꯑꯩꯈꯣꯏꯗꯁꯨ ꯈꯔ ꯀꯥꯟꯅꯍꯧꯕ ꯇꯧꯔ ꯑꯗꯨꯃꯥꯏꯅ ꯂꯧꯁꯜꯂꯛꯑꯦ ꯑꯗꯣ ꯑꯅꯝꯕꯗꯗꯤ ꯐꯥꯔꯝꯗꯒꯤ ꯃꯣꯏꯅ ꯂꯧꯋꯦ ꯃꯌꯥꯝ ꯃꯌꯥꯝ ꯎ ꯊꯣꯡꯕꯅꯤꯅꯅꯦ ꯑꯃꯅꯤꯇꯪꯅꯤꯅꯗꯤ ꯀꯣꯟꯅꯗꯕꯅꯤꯅ ꯑꯗꯨꯃꯥꯏꯅ ꯐꯍꯥꯝꯗꯒꯤ ꯑꯣꯏꯅ ꯂꯧꯋꯦ
ꯍꯣꯏ ꯅꯣꯏꯒꯤ ꯀꯟꯇꯦꯛ ꯂꯣꯏꯅꯔꯒ ꯑꯗꯨꯃꯥꯏꯅ ꯐꯥꯝꯗꯩ ꯇꯧꯕꯗꯨꯅ ꯐꯩ ꯍꯥꯏꯗꯤ ꯅꯣꯏꯒꯤꯗꯤ ꯉꯁꯤꯗꯪ ꯊꯣꯡꯉꯒ ꯍꯌꯦꯡꯗꯪ ꯊꯣꯡꯉꯒ ꯂꯣꯏꯅꯤ ꯍꯥꯏꯕ ꯅꯠꯇꯦꯗ ꯅꯣꯏꯗꯤ ꯆꯍꯤ ꯆꯨꯞꯄ ꯑꯃ ꯁꯤꯗ ꯁꯤꯟꯐꯝ ꯑꯣꯏꯅ ꯑꯗꯨꯃꯥꯏꯅ ꯇꯧꯕꯅꯤꯅ ꯇꯧꯔꯤꯁꯦ ꯑꯗ ꯅꯪꯒꯤ ꯉꯥꯅꯨ ꯊꯣꯡꯕꯁꯤ ꯃꯃꯤꯡ ꯌꯥꯝꯅ ꯆꯠꯂꯤ ꯍꯥꯏꯅ ꯇꯧꯔꯤꯁꯦ ꯑꯁꯤꯕꯨ ꯆꯨꯝꯕ꯭ꯔꯣ
ꯆꯨꯝꯃꯦ ꯏꯆꯦꯁꯨ ꯊꯥꯖꯗ꯭ꯔꯒ ꯅꯣꯡꯃ ꯆꯥꯁꯤ ꯂꯥꯛꯑꯣ ꯑꯗꯨꯗꯨꯃꯗꯤ ꯑꯩꯒꯤ ꯃꯥꯏꯀꯩꯗꯒꯤ ꯀꯩ ꯍꯥꯏꯔꯦ ꯑꯗꯨꯝ ꯐ꯭ꯔꯤꯗ ꯇꯧꯊꯣꯛꯀꯦꯕꯀꯣ ꯆꯥꯔꯒ ꯃꯍꯥꯎꯗꯣ ꯌꯦꯡꯉꯣ ꯂꯥꯛꯑꯣ ꯏꯆꯦ ꯑꯗꯨꯗꯤ ꯆꯥꯔꯝꯈꯤꯔꯣꯏꯕ ꯑꯗꯨꯅ ꯀꯌꯥꯝ ꯍꯥꯎꯋꯤ ꯍ ꯃꯌꯥꯝꯅ ꯍꯥꯏꯅꯔꯤꯁꯦ ꯆꯨꯝꯃꯤ ꯆꯨꯝꯗꯦꯒ ꯌꯦꯡꯉꯣ
ꯃꯔꯤ ꯇꯧꯔꯤꯁꯦ ꯑꯗꯨꯗꯤ ꯃꯍꯥꯎ ꯇꯣꯡꯕ ꯌꯥꯏꯅꯦ ꯑꯝꯇ ꯈꯤꯇꯪ ꯇꯧꯔꯤꯁꯦ ꯍꯥꯏꯗꯤ ꯅꯪꯒꯤ ꯑꯇꯣꯞꯄ ꯑꯇꯣꯞꯄ ꯌꯦꯟ ꯀꯩꯅꯣ ꯇꯧꯕ ꯑꯇꯣꯞꯄ ꯃꯈꯩꯁꯤꯗꯤ ꯌꯦꯟꯒꯨꯝꯕ ꯑꯗꯒꯤ ꯉꯥꯒꯨꯝꯕ ꯍꯥꯏꯁꯤꯗꯤ ꯃꯌꯥꯝ ꯄꯣꯛꯄ ꯃꯐꯝꯅꯤ ꯍꯥꯏꯗꯤ ꯃꯥꯒꯤ ꯑꯍꯥꯎꯕ ꯃꯐꯝ ꯑꯃ ꯍꯥꯏꯕ ꯂꯩꯗꯅ ꯑꯗꯨꯗꯣ ꯅꯪ ꯁꯨꯝ ꯃꯌꯥꯝ ꯁꯨꯝ ꯍꯥꯏꯅꯔꯛꯄꯗꯒꯤꯩ ꯀꯅꯥꯅꯣ ꯍꯣꯡꯅꯔꯀꯥꯟꯗ ꯅꯪ ꯑꯣꯏꯔꯝꯕꯗ ꯑꯩꯁꯦ ꯑꯦ ꯁꯤꯗꯤ ꯑꯩꯒ ꯈꯪꯅꯩ ꯍꯥꯏꯔꯒ ꯑꯗꯨꯃꯥꯏꯅ ꯐꯣꯟ ꯇꯧꯔꯛꯏꯅꯦ ꯇꯧꯔꯤꯁꯦ ꯑꯗꯨ ꯐꯔꯦ ꯅꯪꯅꯁꯨ ꯆꯥꯛꯀꯤꯗꯨꯁꯨ ꯑꯗꯨꯃꯥꯏꯅ ꯌꯥꯕꯤꯔꯛꯄꯗꯨꯣ ꯇꯧꯔꯤꯁꯦ ꯑꯗꯨꯒ ꯑꯗꯨ ꯑꯗꯨꯝ ꯑꯩ ꯅꯪ ꯄꯩꯁꯥ ꯅꯨꯡꯁꯥꯗꯨꯁꯨ ꯍꯪꯉꯣꯑꯣ ꯑꯩꯉꯣꯟꯗ ꯁꯣꯏꯗꯅ ꯍꯥꯏꯔꯛꯑꯣꯀꯣ
ꯍꯣꯏ ꯍꯣꯏ ꯍꯥꯏꯔꯛꯑꯒꯦ ꯑꯣ ꯃꯔꯣꯟ ꯍꯪꯅꯔꯒ ꯍꯥꯏꯔꯛꯑꯒꯦꯀ ꯑꯗꯨꯒꯤ ꯈꯔ
ꯐꯔꯦ ꯐꯔꯦ ꯑꯗꯨꯗꯤ
ꯎꯝ ꯊꯝꯃꯦ ꯊꯝꯃꯦ